ꯑꯪ
ꯇꯥꯏꯌꯦ ꯇꯥꯏ
ꯏ-ꯏꯆꯟ ꯀꯩꯗꯧꯔꯤꯒꯦ
ꯀꯔꯤꯝ ꯇꯧꯗꯦ ꯁꯨꯝ ꯂꯩꯔꯝꯕꯅꯦ
ꯏꯁ ꯆꯥꯛ ꯏꯁꯤꯡ ꯊꯣꯡꯈ꯭ꯔꯕꯣ ꯀꯃꯥꯏ ꯇꯧꯔꯒꯦ ꯆꯥꯛ ꯀꯃꯥꯏ ꯇꯧꯔꯒꯦ
ꯆꯥꯛ ꯊꯣꯡꯉꯦ ꯆꯥꯛ ꯇꯣꯛꯑꯦ ꯅꯪꯗꯤ
ꯑꯩ ꯆꯥꯛ ꯊꯣꯡꯂꯣꯏꯔ ꯆꯥꯛ ꯆꯥꯗ꯭ꯔꯤꯌꯦ ꯆꯥꯔꯒꯦ ꯇꯧꯔꯝꯃꯦ ꯉꯥꯛꯇꯪ ꯏꯪꯍꯟꯕ ꯉꯥꯏꯔ ꯂꯩꯔꯝꯕ
ꯎꯝ ꯀꯩ ꯌꯦꯟꯖꯥꯡ ꯊꯣꯡꯉꯣ
ꯏꯁꯥꯁꯦ ꯉꯁꯤꯗꯤ ꯀꯩꯅꯣ ꯇꯧꯋꯦ ꯄꯥꯂꯪ ꯑꯃ ꯊꯣꯡꯉꯦ ꯄꯂꯥꯛ ꯑꯝꯒ ꯑꯗꯨꯒ ꯑꯥ ꯁꯤꯡꯖꯨ ꯑꯣꯏ ꯀꯩ ꯑꯣꯏ ꯈꯥꯃꯦꯟ ꯑꯈꯥꯕꯗꯣ ꯑꯃ ꯃꯦꯠꯂꯅꯤ ꯑꯗꯨꯒ ꯃꯥꯏꯔꯦꯟ ꯆꯝꯐꯨꯠ ꯑꯃꯒ
ꯎꯝ ꯌꯥꯝ ꯍꯥꯎꯔꯦꯅꯦꯗꯨꯏ
ꯎꯝ ꯈꯔꯗꯤ ꯍꯥꯎꯔꯅꯤ ꯈꯪꯉꯦ
ꯎꯝ
ꯎꯝ ꯏꯆꯟ ꯍꯣꯏꯗꯤ ꯀꯔꯤ ꯏꯟꯁꯥꯡ ꯊꯣꯡꯉꯕ ꯀꯔꯤ ꯃꯊꯦꯜ ꯑꯣꯏꯅ ꯆꯥꯔꯕ
ꯍꯋꯥꯏ ꯊꯣꯡꯉꯦ
ꯍꯋꯥꯏ
ꯎꯝ
ꯀꯩꯅꯣ ꯍꯋꯥꯏ ꯊꯣꯡꯉ ꯑꯍꯥꯎꯕ ꯆꯥꯗ꯭ꯔꯣ ꯍꯋꯥꯏ ꯈꯛꯇ ꯆꯥꯔ ꯂꯩꯔꯕꯣ ꯍꯥꯏꯁꯤꯕꯣ
ꯍꯋꯥꯏꯗꯒꯤ ꯍꯦꯟꯅ ꯍꯥꯎꯕ ꯂꯩꯇ꯭ꯔꯦ ꯀꯩꯅꯣ
ꯎꯝ ꯍꯋꯥꯏ ꯂꯣꯏ ꯍꯦꯜꯂꯦ
ꯎꯝ ꯍꯋꯥꯏ ꯅꯝꯕꯤꯅꯕ ꯂꯩꯇꯦ
ꯎꯝ ꯍꯋꯥꯏ ꯑꯃ ꯊꯣꯡꯉꯒ ꯀꯩ ꯑꯃ ꯊꯣꯡꯉ ꯆꯥꯏꯕ ꯑꯗꯨꯗꯤ
ꯁꯤꯡꯖꯨ ꯑꯃ ꯁꯨꯔꯦ
ꯀꯔꯤ ꯁꯤꯡꯖꯨ
ꯃꯤꯃꯤ ꯁꯤꯡꯖꯨ ꯀꯣꯕꯤ ꯀꯣꯅꯥꯏ ꯈꯔ ꯍꯥꯞꯆꯤꯜꯂꯒ
ꯎꯝ ꯃꯤꯃꯤ ꯁꯤꯡꯖꯨ ꯅꯨꯄꯥꯃꯦ ꯅꯣꯏ ꯅꯨ ꯅꯨꯄꯤꯒꯤ ꯍꯧꯅꯕꯤ ꯃꯤꯃꯤ ꯁꯤꯡꯖꯨꯅꯦ ꯍꯥꯏꯔꯗꯤ ꯁꯤꯀꯤꯗꯕꯤ ꯇꯧꯔꯤꯔꯥ
ꯎꯝ ꯍꯣꯏ
ꯍꯨꯝ
ꯅꯨꯄꯥꯗꯤ ꯄꯥꯝꯗꯕꯅꯤꯅ ꯁꯤꯡꯖꯨꯁꯦ
ꯁꯤꯡꯖꯨ ꯄꯥꯝꯃꯦ ꯑꯗꯣ ꯍꯈꯣꯏ ꯃꯤꯃꯤ ꯁꯤꯡꯖꯨ ꯀꯌꯥ ꯍꯦꯟꯅ ꯄꯥꯝꯕ ꯑꯣꯏꯗꯦ ꯌꯥꯗ ꯌꯥꯗꯕꯣꯏ ꯃꯆꯜ ꯂꯩꯇ꯭ꯔꯀꯥꯟꯅ ꯍꯥꯞꯄꯩ ꯋꯥꯅꯤꯗ
ꯎꯝ ꯃꯍꯥꯎ ꯂꯧ ꯍꯩꯇꯕꯩꯅꯦ
ꯃꯍꯥꯎ ꯂꯧꯍꯩꯇꯕꯩ
ꯎꯝ
ꯃꯤꯃꯤ ꯁꯤꯡꯖꯨꯁꯤ ꯌꯥꯝꯅ ꯍꯥꯎꯕ꯭ꯔ ꯍꯥꯏꯁꯦ ꯃꯍꯥꯎ ꯀꯃꯥꯏꯅ ꯂꯧꯅꯒꯦ
ꯆꯥꯔꯥ ꯆꯥꯔꯥ ꯑꯣꯏꯅꯝꯃꯛꯄꯅꯤ ꯃꯍꯥꯎꯂꯧꯍꯩꯇꯕꯩꯅꯤ ꯅꯣꯏꯅ ꯎꯝ
ꯀꯩꯑꯕ
ꯀꯩꯝ ꯍꯥꯏꯗꯦ ꯍꯥꯎꯕꯅꯦ ꯍꯥꯏꯕ
ꯎꯝ ꯆꯥ ꯆꯥ ꯑꯣꯏꯅꯝꯃꯒ ꯀꯩꯀꯩ ꯇꯧꯔꯤꯅꯣ
ꯈꯪꯗꯦ ꯍꯥꯎꯕꯅꯤ
ꯅꯪ ꯇꯩ ꯁꯨꯕꯤꯌꯣ ꯑꯗꯣ ꯅꯪ ꯊꯣꯛꯂꯛ ꯂ ꯂꯥꯛꯀꯥꯟꯗ
ꯎꯝ ꯍꯣꯏ ꯊꯕꯤ
ꯅꯪꯅ ꯁꯨꯔꯗꯤ ꯍꯥꯎꯗꯧ ꯃꯥꯜꯂꯦ ꯑꯩꯅ ꯁꯨꯔꯗꯤ ꯆꯥꯅꯤꯡꯗ꯭ꯔꯦꯕ ꯑꯩ
ꯎꯝ ꯍꯣꯏ ꯃꯣꯔꯣꯛ ꯈꯔ ꯌꯥꯝ ꯍꯥꯞꯆꯤꯜꯂꯒ
ꯒꯩꯌꯦ ꯑꯩꯗꯤ ꯃꯣꯔꯣꯛ ꯌꯥꯝ ꯆꯥꯕ ꯄꯝꯃꯤ ꯀꯩꯅꯣ ꯍꯨꯃꯥꯡ ꯑꯣꯔ ꯍꯞꯇꯥ ꯆꯥꯕꯗ ꯅꯨꯡꯉꯥꯏꯖꯕ
ꯎꯝ ꯆꯈꯥꯎ ꯃꯥꯏ ꯁꯣꯛꯆꯔꯅꯤ
ꯆꯈꯥꯎꯔꯣ ꯀꯩꯁꯨꯇꯧꯔꯣꯏꯗꯅꯣꯡ ꯐꯥꯗꯣꯛ ꯆꯥꯕꯕꯨ ꯅꯨꯡꯇꯤ ꯈꯨꯗꯤꯡ ꯆꯥꯕꯁꯨ ꯅꯠꯇꯝꯅꯤꯅ
ꯎꯝ ꯃꯣꯔꯣꯛ ꯆꯥꯕ ꯌꯥꯝ ꯄꯥꯝꯃꯦ
ꯍꯣꯏ
ꯌꯥꯝ ꯄꯥꯝꯃꯗꯤ ꯅꯨꯡꯇꯤꯒꯤ ꯆꯥꯗ꯭ꯔꯣ ꯃꯣꯔꯣꯛꯇꯨ ꯑꯗꯨꯗꯤ
ꯅꯨꯡꯇꯤꯒꯤ ꯈꯔ ꯈꯗꯤ ꯆꯥꯏ ꯌꯥꯝ ꯀꯟꯅꯗꯤ ꯆꯥꯗꯦ
ꯎꯝ
ꯃꯣꯔꯣꯛꯇꯨ ꯁꯨꯝ ꯅꯨꯡꯁꯤꯈꯨꯗꯤꯡ ꯆꯥꯁꯤꯜꯂꯗꯤ ꯆꯥꯗ ꯆꯥꯔꯣꯏꯗꯕ ꯃꯇꯥꯡꯁꯨ ꯌꯥꯎꯋꯤꯗꯅ ꯑꯗꯩ ꯃꯣꯔꯣꯛ ꯂꯩꯇꯕ ꯃꯇꯥꯡꯁꯨ ꯌꯥꯎꯔꯤꯅꯤꯗꯅ ꯑꯗꯨꯅ ꯈꯔ ꯈꯔ ꯁꯨꯝ ꯆꯥꯕ ꯍꯥꯏꯇꯥꯔꯦ
ꯑꯣ ꯃꯣꯔꯣꯛ ꯂꯩꯇꯕ ꯃꯇꯥꯡꯗꯁꯨ ꯌꯥꯎꯔꯕ꯭ꯔꯣ ꯍꯥꯏꯁꯦ
ꯎꯝ ꯎꯃꯣꯔꯣꯛ ꯑꯇꯦꯛꯄ ꯎꯃꯣꯔꯣꯛꯀꯗꯨ ꯂꯩꯇꯔꯥꯗꯤ ꯀꯥꯏ ꯆꯥꯔꯨꯅꯤ
ꯆꯥꯅꯤꯡꯉꯗꯤ ꯑꯀꯪꯕ ꯑꯣꯏꯔꯖꯨ ꯆꯥꯒꯗ ꯇꯝꯅꯤ
ꯂꯩꯕ ꯀꯥꯎꯍꯧꯔꯗꯤ ꯆꯥꯗ꯭ꯔꯦꯗꯅ
ꯌꯨꯝꯗ ꯈꯔ ꯊꯥꯎꯑꯣ ꯆꯥꯅꯕ
ꯎꯝ ꯊꯥꯔꯤꯅꯦ ꯊꯥꯕꯩꯗꯣ ꯃꯌꯥꯝ ꯊꯥꯔꯤ ꯄꯥꯟꯗꯕꯩ ꯋꯥ ꯈꯛꯇ ꯉꯥꯏꯔꯤ
ꯎꯝ ꯌꯦꯡꯁꯤꯟꯕꯤꯔꯝꯃꯔꯣꯏꯗꯅ ꯄꯥꯟꯗ꯭ꯔꯦ
ꯌꯦꯡꯁꯤꯜꯂꯤꯛꯑ ꯅꯨꯡꯇꯤ ꯈꯨꯗꯤꯡꯒꯤ ꯇꯨꯝꯕ ꯈꯣꯠꯄ ꯌꯦꯡꯁꯤꯟꯗꯅ ꯃꯅ ꯅꯥꯄꯤ ꯐꯣꯏꯗꯅ ꯏꯁꯤꯡ ꯆꯥꯏꯕꯤꯗꯅ ꯀꯩ ꯀꯩ ꯇꯧꯔꯤꯅꯤ ꯑꯗꯨꯝ ꯇꯤ ꯈꯨꯗꯤꯡꯒꯤ
ꯑꯪ ꯅꯪ ꯆꯥꯅꯤꯌꯦ ꯄꯥꯈꯂꯝ ꯃꯅꯤ ꯗꯤ ꯃꯣꯔꯣꯛꯇꯨꯅ
ꯅꯠꯇꯦ ꯑꯩꯈꯣꯏꯁꯨ ꯇꯤꯟ ꯈꯔ ꯇꯥꯕ ꯇꯤꯟꯒꯤ ꯇꯤꯟ ꯇꯥꯕꯗ ꯑꯩꯅ ꯃꯇꯝ ꯆꯥꯅ ꯌꯦꯡꯍꯧꯗ꯭ꯔꯕ ꯑꯗꯨꯗ ꯏ ꯍꯤꯗꯥꯛ ꯈꯔ ꯀꯥꯞꯄ ꯈꯣꯠꯄ ꯑꯣꯔ ꯚꯤꯇꯥꯃꯤꯟ ꯍꯥꯞꯄꯗꯨ ꯌꯦꯡꯍꯧꯗ꯭ꯔꯦꯗꯅ ꯑꯗꯨꯅ ꯁꯨꯒꯤꯕꯅꯤ ꯃꯥꯏꯅ ꯑꯩꯈꯣꯏꯁꯨ ꯇꯤꯟ ꯌꯥꯝ ꯇꯥꯛꯀꯠꯂꯤꯕ ꯃꯅꯥ ꯃꯁꯤꯡꯁꯦ ꯍꯥꯏꯗꯤ ꯄꯥꯜꯂ ꯄꯥꯜꯂꯒ ꯇꯤꯟ ꯆꯥꯊꯣꯛꯈꯤꯕ ꯍꯦꯛꯇ ꯇꯤꯟ ꯇꯥꯕ ꯍꯦꯛꯇ ꯃꯄꯨꯡ ꯐꯥꯅ ꯄꯥꯟ ꯉꯝꯗꯕ
ꯎꯝ ꯃꯇꯝ ꯆꯥꯗꯅ ꯊꯥꯔꯝꯃꯅꯤ ꯑꯗꯨꯅꯅꯤ
ꯃꯇꯝꯗꯤ ꯆꯥꯔꯤ ꯄꯣꯠꯅꯤꯗ ꯇꯤꯟꯗꯨꯅꯅꯤꯅꯦ ꯍꯩꯅꯧ ꯇꯧꯏ ꯃꯄꯥꯟ ꯁꯥꯔꯒ ꯇꯤꯟ ꯆꯥꯏ ꯂꯀꯣꯏ ꯠꯇ ꯐꯠꯇꯕ
ꯎꯝ
ꯑꯗꯨꯝ ꯇꯧꯋꯤꯁꯦ ꯑꯗꯨꯅ ꯀꯔꯤ ꯇꯧꯔꯤꯅꯣ ꯈꯪꯗ꯭ꯔꯦꯕ ꯌꯣꯡꯆꯥꯛ ꯇꯧꯋꯤ ꯃꯌꯥꯝ ꯆꯥꯎ ꯆꯥꯎꯔ ꯅꯥꯁꯤ ꯃꯌꯥꯝ ꯃꯌꯥꯝ ꯇꯝꯃꯒ ꯑꯗꯨꯝ ꯄꯣꯛꯄꯣꯛ ꯀꯦꯟꯕꯤꯕ ꯑꯝꯇ ꯄꯥꯟꯗꯕꯁꯨ ꯀꯔꯤ ꯇꯤꯟ ꯇꯤꯟ ꯇꯤꯟ ꯆꯥꯕꯅꯤ ꯍꯥꯏ ꯇꯤꯟ ꯂꯩꯕꯅꯤ ꯍꯥꯏꯕꯗꯣ ꯃꯤꯅ ꯁꯨꯝ ꯑꯈꯪ ꯑꯍꯩꯗ ꯍꯪꯕꯗ ꯑꯩꯅ
ꯃꯤ ꯍꯤꯗꯥꯥꯛ ꯀꯦ ꯀꯥ ꯀꯥꯞ ꯊꯣꯛꯅꯩꯗꯨꯗꯤ
ꯍꯣꯏ ꯑꯗꯨ ꯍꯤꯗꯥꯛꯇꯣ ꯑꯝꯇ ꯀꯥꯞꯇꯣꯏ ꯑꯩꯈꯣꯏꯅ ꯀꯥꯞꯄꯗꯤ ꯌꯥꯗꯤ ꯌꯥꯔꯕꯅꯦ ꯀꯃꯥꯏꯅ ꯀꯥꯞꯇꯣꯏꯅꯣ ꯈꯪꯗꯕ
ꯍꯪꯉꯨ ꯀꯩꯅꯣ ꯗꯨꯀꯥꯟ ꯑꯗ ꯆꯠꯂꯒ ꯍꯤꯗꯥꯛ ꯌꯣꯟꯕ
ꯗꯨꯀꯥꯟ ꯈꯪꯗꯣꯔꯣ ꯍꯤꯏꯁꯦ
ꯈꯪꯕꯅꯤ ꯍꯪꯉꯨ ꯃꯣꯏ ꯑꯗꯨꯝ ꯇꯥꯛꯆꯔꯛꯑꯅꯤ
ꯃꯣꯏ ꯑꯗꯨꯝ ꯇꯥꯛꯂꯛꯇꯣꯏꯔꯣ ꯍꯥꯏꯁꯦ
ꯎꯝ
ꯀꯩ ꯍꯥꯏ ꯂꯩ ꯌꯥꯅꯤ ꯑꯗꯨꯗꯤ
ꯅꯪꯒꯤ ꯂꯩꯔꯤꯕ ꯂꯥꯏꯑꯣꯡꯁꯤꯡꯗꯣ ꯍꯥꯏꯔꯣ ꯑꯗꯨꯒ ꯑꯗꯨꯝ ꯃꯥꯏ ꯄꯤꯖꯔꯛꯑꯅꯤ
ꯐꯔꯦ ꯐꯔꯦ ꯑꯗꯨꯗꯤ ꯍꯌꯦꯡ ꯍꯦꯛꯇ ꯆꯠꯂꯒꯦ ꯍꯣꯔꯦꯟꯅ ꯍꯌꯦꯡ ꯍꯦꯛꯇ ꯆꯠꯂꯒꯦ ꯊꯦꯡꯗꯕ ꯌꯥꯗꯦ
ꯎꯝ
ꯁꯠ ꯁꯠ ꯇꯧꯖꯤꯜꯂꯒ ꯁꯠ ꯁꯠ ꯊꯤꯟꯊꯕ ꯌꯥꯗꯦꯕ ꯑꯗꯨꯗꯤ ꯍꯥ
ꯀꯩꯕ
ꯊꯤꯟꯊꯗꯕꯤꯗ ꯁꯠ ꯁꯠ ꯆꯠꯂꯒꯦꯕ ꯍꯣꯔꯦꯟꯂ ꯍꯌꯦꯡꯂ ꯑꯃ
ꯑꯗꯨꯅꯦ ꯎꯝ ꯃꯇꯝ ꯃꯥꯡꯍꯟꯕ ꯀꯥꯟꯅꯗꯦ ꯑꯐꯕ ꯊꯕꯛꯇ
ꯎꯝ ꯃꯥꯅꯦ ꯃꯥꯅꯦ ꯃꯥꯅꯤ ꯃꯥꯅꯤ ꯑꯗꯨ ꯏꯆꯟ ꯍꯣꯏꯒꯤꯗꯤ ꯂꯧ ꯂꯧ ꯎꯕ ꯍꯧꯖꯤꯛ ꯂꯧ ꯄꯟꯊꯥ ꯌꯧꯕ ꯂꯧ ꯎꯕ ꯈꯣꯠꯄ ꯀꯔꯤ ꯀꯃꯥꯏ ꯀꯃꯥꯏꯅ ꯍꯧꯔꯕꯣ ꯍꯥꯏꯁꯦ ꯂꯧꯎ ꯁꯤꯡꯎꯁꯦ
ꯂꯧ ꯈꯣꯏꯕ ꯈꯣꯠꯄ ꯈꯒ ꯍꯧꯅꯔꯛꯑꯦ
ꯎꯝ ꯂꯧ ꯈꯣꯏꯕ ꯍꯧꯔꯦꯕ ꯀꯩ ꯂꯤꯡꯕ ꯈꯣꯠꯄ ꯑꯣ
ꯂꯤꯡꯕꯗꯤ ꯋꯥꯠꯂꯤ ꯅꯣꯡ ꯇꯥꯗ꯭ꯔꯤꯖꯤꯅꯦ ꯂꯤꯡꯕꯗꯤ ꯋꯥꯠꯂꯤ
ꯅꯣꯡꯁꯤ ꯀꯌꯥꯝ ꯋꯥꯏꯂꯤ ꯌꯥꯠꯅꯣ ꯍꯧꯖꯤꯛ ꯐꯥꯎ ꯇꯥꯗ꯭ꯔꯤꯁꯤꯅ
ꯎꯝ ꯍꯟꯗꯛ ꯏꯉꯥ ꯑꯅꯤ ꯄꯥꯂꯦꯅꯤ ꯑꯗꯨꯏꯅꯤ
ꯀꯩꯍꯥꯏꯕ
ꯏꯉꯥ ꯊꯥꯖꯦ ꯑꯅꯤ ꯄꯥꯟꯁꯤꯟꯕꯅꯦ ꯍꯥꯏꯕ ꯑꯗꯨꯏꯅꯦꯕ ꯈꯔ ꯂꯩꯔ ꯑꯃꯨꯛ ꯇꯥꯔꯛꯑꯅꯤ ꯍꯧꯖꯤꯛ ꯇꯥꯕ ꯍꯧꯔꯛꯑꯅꯤ ꯇꯥꯕ ꯍꯧꯕ ꯍꯧꯔꯛꯑꯁꯤꯗꯤ
ꯀꯩꯅꯣ ꯍꯥꯏꯁꯦ ꯏꯉꯥ ꯊꯥ ꯑꯅꯤ ꯄꯥꯟꯕꯥꯏꯁꯦ ꯀꯃꯥꯏꯅ ꯇꯧꯔꯤꯅꯣ ꯍꯥꯏꯁꯦ
ꯈꯪꯗꯦ ꯃꯩꯇꯩ ꯊꯕꯥꯜꯗ ꯂꯩꯕꯅꯦ ꯏꯉꯥ ꯊꯥ ꯑꯅꯤ ꯄꯥꯜꯂꯦꯝꯅꯦ ꯍꯟꯗꯛ
ꯑꯗꯨꯗꯤ ꯑꯩꯈꯣꯏ ꯃꯩꯇꯩꯒꯤ ꯏꯉꯥꯁꯦ ꯑꯅꯤ ꯁꯨꯔꯦ ꯑꯗꯨꯗꯤ ꯑꯗꯨ ꯊꯥ ꯇꯔꯥꯍꯨꯝꯗꯣꯏ ꯑꯣꯏꯗꯣꯏꯔꯣ ꯍꯟꯗꯛꯁꯦ
ꯊꯥ ꯇꯔꯥꯍꯨꯝꯗꯣꯏ ꯑꯣꯏꯗꯣꯏꯅꯤ ꯃꯩꯇꯩꯒꯤ ꯑꯣꯏꯅ
ꯑꯗꯨꯗꯤ ꯈꯤꯠ ꯍꯦꯟꯃꯟꯗ꯭ꯔꯣ
ꯎꯝ ꯋꯥꯠꯂꯕꯅꯤ ꯁꯤꯕꯧꯗ
ꯀꯩ
ꯅꯣꯡꯃꯗ ꯅꯨꯃꯤꯠ ꯅꯤꯅꯤ ꯄꯥꯟꯁꯤꯟꯕꯒ ꯌꯥꯎꯋꯗꯨꯗꯤ ꯇꯔꯥꯃꯥꯊꯣꯏꯅꯤ ꯇꯔꯥꯃꯥꯊꯣꯏꯅꯤ ꯑꯗꯩ ꯅꯣꯡꯃꯗ ꯇꯔꯥꯃꯊꯣꯏ ꯊꯣꯏꯅꯤ ꯇ꯭ꯔꯥꯏꯕ ꯂꯩꯅꯤ ꯄꯥꯟꯖꯟꯕ ꯀꯌꯥꯝ ꯂꯩꯗꯨꯗꯤ ꯑꯩꯈꯣꯏ ꯃꯩꯇꯩꯒꯤ
ꯑꯣ ꯁꯤꯁꯤ ꯄꯣꯠꯁꯤ ꯑꯩꯈꯣꯏꯒꯤ ꯏꯄꯥ ꯏꯄꯨ ꯑꯍꯜ ꯂꯃꯟ ꯊꯝꯕꯤꯔꯝꯕ ꯄꯣꯠꯇꯨꯗ ꯁꯨꯝ ꯌꯦꯡꯉꯒ ꯇꯧꯔꯛꯏꯅꯦꯕ
ꯃꯅꯤ ꯃꯅꯤ
ꯐꯩꯩꯅ ꯁꯤꯁꯨ ꯑꯃꯅꯤ ꯑꯐꯄ ꯑꯃꯅꯤ
ꯆꯨꯝꯗꯤ ꯆꯨꯝꯃꯤꯅꯤ ꯁꯤꯗ ꯇꯧꯔꯤꯁꯤꯡꯁꯦ ꯃꯄꯥ ꯆꯅꯥꯕꯗꯨ ꯝꯗꯤ ꯑꯣꯏꯕꯅꯦ ꯍꯥꯏꯕ
ꯑꯩꯈꯣꯏꯒꯤ ꯑꯍꯜ ꯂꯃꯟꯁꯤꯡꯁꯤ ꯌꯥꯝ ꯍꯩ ꯁꯤꯡꯉꯝꯕꯩ ꯋꯥꯅꯤꯅꯦ ꯑꯗꯨꯗꯤ
ꯎꯝ ꯍꯩꯁꯤꯡꯒ꯭ꯔ ꯄꯣꯠꯅꯤ
ꯎꯝ ꯊꯥꯏꯅꯒꯤ ꯑꯍꯟꯁꯤꯡꯁꯤꯅ ꯑꯩꯈꯣꯏ ꯍꯧꯖꯤꯛꯇ ꯂꯥꯏꯔꯤꯛ ꯂꯥꯏꯁꯨ ꯇꯝꯃꯒ ꯑꯩꯈꯣꯏꯒꯤ ꯕꯤꯒ꯭ꯌꯥꯟꯒꯤ ꯊꯥꯛꯇ ꯇꯧꯔꯝꯕ ꯊꯥꯛꯁꯤ ꯑꯗꯨꯝ ꯅꯩꯅꯕ ꯍꯥꯏ ꯇꯥꯔꯦꯗꯅ
ꯎꯝ ꯏꯁ ꯂꯥꯏꯀ ꯇꯝ ꯃꯝꯃꯗꯤ ꯐꯎꯗꯩꯖꯠꯅꯤ
ꯂꯥꯏꯔꯤꯛ ꯂꯥꯏꯁꯨ ꯑꯝꯇ ꯇꯝꯗꯕꯤ ꯀꯃꯥꯏ ꯀꯃꯥꯏꯅ ꯃꯣꯏ ꯃꯣꯏꯗꯤ ꯇꯧꯔꯒ ꯍꯩꯔꯝꯃꯤꯅꯤꯅꯦ ꯑꯍꯟ ꯍꯣꯏꯁꯦ
ꯎꯝ ꯑꯗꯨꯗꯤ ꯀꯌꯥꯝ ꯁꯤꯡꯉꯝꯃꯒꯦꯖꯦ
ꯊꯣꯡ ꯅꯨꯡꯁꯤꯈ꯭ꯔꯦꯗ ꯏꯅꯥꯛꯇ ꯂꯩꯔꯗꯤ ꯐꯃ ꯊꯥꯡꯒꯠꯄꯤꯒꯦ ꯇꯧꯔ ꯍꯣꯏ ꯄꯥꯏ ꯂꯡꯈꯠ ꯁꯅꯒꯦ ꯇꯧꯅꯤ ꯑꯩꯈꯣꯏ ꯕꯣꯟꯒ ꯁꯅ ꯂꯣꯏꯀꯥꯟꯗ ꯀꯀꯥꯟꯗ ꯃꯤꯗꯨ ꯄꯥꯏꯔ ꯊꯪꯉꯒ ꯊꯪꯒꯄꯤ ꯁꯥꯟꯅꯩꯗꯅ
ꯍꯣꯏꯅꯦ ꯅꯨꯡꯁꯤꯝ ꯂꯣꯏꯔꯅꯤ ꯑꯍꯟꯒꯩ ꯗꯨꯅ
ꯀꯔꯤ
ꯑꯍꯟꯈꯩꯅ ꯇꯥꯔ ꯅꯨꯡꯁꯤꯅ ꯂꯣꯏꯔꯅꯦꯕ
ꯀꯩꯒꯤ ꯅꯨꯡꯁꯤꯕꯩꯅꯤ ꯀꯩꯅꯣ
ꯎꯝ ꯅꯨꯡꯁꯤꯕꯁꯨ ꯄꯥꯏꯔ ꯂꯪꯈꯠꯅꯕꯑꯣꯏꯔꯦ
ꯍꯣꯏ ꯄꯥꯏ ꯂꯩ ꯄꯥꯏꯅꯤꯡꯕ ꯒꯨ ꯒꯨ ꯇꯧꯗꯣꯏꯕ
ꯎꯝ ꯅꯪꯅ ꯀꯥꯗꯩ ꯅꯪꯅ ꯀꯔꯥꯏꯗꯒꯤ
ꯍꯣꯏ
ꯅꯪꯇꯅꯤ ꯑꯊꯣꯏꯕꯒꯥꯏꯅ
ꯎꯝ ꯅꯪꯅꯤ ꯑꯍꯦꯟꯕ ꯃꯤꯌꯥꯝꯅ ꯄꯥꯝꯅꯕ ꯍꯥꯏꯔꯒ
ꯎꯝ
ꯌꯥꯏꯗꯅ ꯇꯧꯕꯤꯕ ꯃꯣꯏꯁꯨ ꯃꯣꯏꯗꯨꯝ ꯄꯨꯍꯥꯏ ꯍꯥꯏꯗꯤ ꯁꯨꯝ ꯄꯨꯛꯅꯤꯡ ꯊꯧꯒꯠꯈꯤꯕ ꯌꯥꯏ ꯍꯥꯏꯕꯅꯤꯗ
ꯃꯥꯅꯦ ꯑꯗꯨꯅꯦ ꯍꯥꯏꯁꯦ ꯑ ꯂꯔꯤꯛꯀ ꯇꯝꯃꯝꯃꯗꯤ ꯀꯌꯥꯝ ꯐꯎꯥꯔꯅꯤ ꯌꯦꯡꯉꯣ
ꯎꯝ ꯑꯗꯨꯅ ꯂꯥꯏꯔꯤꯛ ꯇꯝꯍꯜꯂꯝꯗ꯭ꯔꯤꯅꯤꯅꯦ ꯐꯥꯎꯍꯟꯒꯦ ꯈꯟꯕꯒꯤ ꯑꯃꯨꯛ ꯄꯠꯇꯗꯨꯗ
ꯈꯪꯗꯕ ꯑꯝꯁꯨ ꯂꯩꯇꯦꯕꯣ
ꯍꯥ
ꯈꯪꯗꯕ ꯑꯝꯇ ꯂꯩꯇꯦ ꯍꯥꯏꯕ
ꯑꯗꯨꯅꯦ ꯁꯤ ꯑꯗꯨꯅꯕꯨ ꯂꯥꯏꯔꯤꯛꯀ ꯇꯝꯃꯝꯒ꯭ꯔꯗꯤ ꯐꯥꯎꯃꯟꯒꯅꯤ ꯄ꯭ꯔꯤꯊꯤꯕꯤꯁꯤꯗ ꯃꯣꯏ ꯆꯪ ꯂꯝꯕꯥ ꯂꯩꯔꯣꯏ ꯇꯝꯍꯜꯂꯝꯗ꯭ꯔꯤꯅꯤꯅꯦ ꯏꯁꯣꯔꯁꯤꯅꯥ ꯑꯃꯨꯛ ꯃꯤꯅꯥꯔ ꯏꯁꯣꯔꯅꯥꯔ ꯈꯪꯗꯦ
ꯃꯇꯝꯗꯨꯏ ꯆꯥꯎꯈꯠꯄ ꯋꯥꯠꯄꯩ ꯅꯠꯇꯕ
ꯍꯣꯏ ꯆꯥꯎꯈꯠꯄꯗ ꯍꯥꯏꯁꯦ ꯃꯤ ꯑꯁꯣ ꯑꯁꯣꯝ ꯂꯝ ꯂꯝ ꯃꯈꯩꯗꯗꯤ ꯕꯤꯒ꯭ꯌꯥꯟ ꯑꯗꯨꯝ ꯂꯥꯏꯔꯤꯛ ꯂꯥꯏꯁꯨ ꯇꯝꯕ ꯅꯠꯇ꯭ꯔꯁꯨ ꯏꯕ ꯄꯥꯕ ꯃꯈꯩ ꯈꯔ ꯍꯧꯅꯈ꯭ꯔꯛꯄꯣꯠꯅꯤꯗ
ꯏꯕ ꯄꯥꯕ ꯍꯧꯅ ꯑꯩꯈꯣꯏ ꯁꯤꯒꯤ ꯂꯣꯟꯗꯨꯁꯨ ꯑꯩꯈꯣꯏꯒꯤꯁꯨ ꯏꯕ ꯄꯥꯕꯗꯤ ꯂꯣꯏ ꯍꯅꯩ ꯀꯩꯅꯣ ꯃꯇꯝꯗꯨꯗꯗꯤ ꯃꯥꯏ ꯃꯥꯏꯒꯤ ꯂꯣꯟꯅꯤ ꯀꯩꯅꯣ ꯂꯩꯅꯔꯛꯏꯁꯦ ꯃꯤꯒꯤ ꯃꯔꯣꯟ ꯇꯝꯕꯩ ꯋꯥꯅꯤ ꯑꯩꯈꯣꯏꯅ ꯍꯧꯖꯤꯛ
ꯎꯝ
ꯆꯞꯃꯥꯟ
ꯑꯗꯨꯁꯨ ꯃꯤꯒꯤꯅ ꯑꯃꯨꯛ ꯕꯤꯒ꯭ꯌꯥꯟꯒꯤ ꯊꯥꯛꯇ ꯑꯗꯨ ꯃꯤꯅ ꯑꯃꯨꯛ ꯕꯤꯒꯤ꯭ꯌꯥꯟꯒꯤ ꯊꯥꯛꯇ ꯀꯔꯤ ꯀꯔꯤ ꯍꯥꯏꯗꯤ ꯁꯝꯅ ꯍꯥꯏꯔꯕꯗ ꯑꯔꯥꯞꯄ ꯌꯦꯡꯅꯕ ꯄꯨꯊꯣꯛꯄ ꯑꯣꯏꯔꯣ ꯑꯗꯒꯤ ꯑꯦ ꯀꯔꯤ ꯑꯗꯨꯕꯨ ꯑꯣꯏꯔꯣ ꯀꯔꯤ ꯑꯣꯏꯔꯣ ꯍꯥꯏꯗꯤ ꯄꯣꯠꯇꯣ ꯑꯩꯈꯣꯏꯅ ꯍꯧꯖꯤꯛ ꯃꯣꯏ ꯑꯩꯈꯣꯏ ꯃꯣꯏꯅ ꯂꯩꯔꯤ ꯃꯇꯝꯗꯨꯗꯒꯤ ꯆꯍꯤ ꯆꯥꯝꯃꯉꯥ ꯑꯃ ꯆꯍꯨꯝ ꯂꯤꯁꯤꯡ ꯑꯃꯗꯤ ꯍꯥꯟꯒꯔꯦ ꯍꯥꯏꯕ
ꯎꯝ
ꯒ꯭ꯌꯥꯟ ꯇꯥꯏꯀꯣ
ꯎꯝ
ꯎꯝ ꯍꯣꯏ ꯋꯥꯔꯤꯁꯨ ꯅꯨꯡꯉꯥꯏꯔꯦ ꯅꯪꯁꯨ ꯑꯩꯁꯨ ꯆꯥꯛ ꯆꯥꯔꯁꯦ ꯍꯥꯏꯔꯦ ꯆꯥꯗꯪ ꯆꯥꯊꯣꯛꯏ ꯍꯣꯔꯦꯟ ꯑꯃꯨꯛ ꯇꯧꯔꯛꯑꯒꯦ ꯏꯆꯟ ꯎꯝ
ꯍꯣꯏ ꯍꯣꯏ
ꯊꯃꯦ ꯊꯃꯦ
ꯎꯝ